ꯍꯜꯂꯣ ꯅ ꯇꯥꯔꯕꯣ
ꯀꯥꯏ ꯇꯔꯦ
ꯀꯦꯗꯔꯃꯤꯅꯣ
ꯂꯥꯏꯔꯤꯛ ꯄꯥꯔꯝꯕꯅꯦ
ꯑꯣ
ꯅꯪꯗꯤ
ꯂꯩꯔꯝꯃꯤꯌꯦ ꯆꯥꯛ ꯏꯁꯤꯡ ꯎꯅꯔꯕꯣ ꯀꯃꯥꯏꯅ ꯇꯧꯔꯒꯦ
ꯁꯁꯤꯡ ꯊꯣꯡꯔꯤꯅꯦ ꯑꯩꯒꯤ ꯅꯣꯏꯒꯤ ꯊꯣꯡꯈ꯭ꯔꯕꯣ
ꯍꯣꯡꯉꯦ ꯑꯩꯈꯣꯏꯗꯤ ꯆꯥꯕꯕꯨ ꯇꯣꯛꯑꯦꯗ
ꯀꯩ ꯅꯪ ꯆꯥꯔꯕ
ꯉꯁꯤꯗꯤ ꯏꯔꯣꯝꯕ ꯑꯃꯅꯦ ꯀꯥꯡꯉꯧ ꯑꯅꯦ ꯇꯧꯔ ꯁꯥꯏ ꯏꯒꯝꯕ ꯀꯩꯅꯣ ꯁꯣꯏꯕꯨꯝ ꯏꯔꯣꯜꯂꯦ
ꯔꯨꯝꯗꯤ ꯀꯩ ꯂꯝꯗꯩ ꯂꯩꯔꯤꯕ꯭ꯔꯥ
ꯁꯣꯏꯕꯨꯝ ꯑꯩꯈꯣꯏ ꯁꯤꯒꯤ ꯕꯖꯥꯔ ꯕꯖꯥꯔ ꯑꯃ ꯂꯩꯌꯦꯦ
ꯑꯝ
ꯌꯣꯗ ꯂꯩꯔꯝꯕ ꯅꯥꯍꯟꯒꯩ ꯁꯤ ꯌꯣꯟꯗꯕꯅꯦ ꯑꯗꯨꯗ ꯌꯣꯜꯂ ꯂꯩꯔꯝꯃꯦ ꯑꯗꯨꯗ ꯑꯩꯅ ꯆꯥꯅꯤꯡꯃꯟꯈꯤꯗꯅ ꯂꯩꯔꯛꯄꯅꯦ ꯑꯗꯨ ꯇꯧꯔꯒ ꯏꯔꯣꯜꯂꯦ ꯑꯥ ꯇꯧꯋꯦ ꯇꯧꯋꯦ
ꯑꯗꯨ ꯁꯥꯁ ꯂꯩ ꯁꯃꯗꯨꯗꯦ
ꯑꯩꯈꯣꯏ ꯀꯩꯅꯣ ꯀꯥꯡꯉꯧꯝꯗꯨꯅ ꯆꯅꯥ ꯑꯃ ꯃꯥꯡꯒꯟ ꯈꯥꯃꯦꯟ ꯍꯥꯏꯕ꯭ꯔꯥ ꯀꯩꯅꯣ ꯈꯥꯃꯦꯟ ꯑꯁꯥꯝꯕꯤꯗꯣ ꯑꯗꯨ ꯇꯧꯔꯒ ꯇꯧꯑꯦ ꯅꯣꯏꯗꯤ ꯀꯩ ꯉꯥꯡ ꯇꯣꯡꯈ꯭ꯔꯕ
ꯉꯥꯏꯍꯥꯛ ꯂꯥꯏꯔꯤꯛ ꯊꯣꯡꯒꯗꯕꯅꯤ ꯀꯩ ꯊꯣꯡꯗꯣꯏꯅꯣ ꯈꯪꯗꯦ ꯂꯩꯇꯦꯗ ꯏꯟꯖꯥꯡꯒ
ꯑꯣ
ꯍꯋꯥꯏꯔ ꯀꯩꯅꯣꯗ ꯊꯣꯡꯖꯤꯜꯂ ꯂꯣꯏꯔꯦ ꯑꯩ ꯁꯨꯝ ꯊꯣꯡꯖꯔꯦꯗꯅ
ꯑꯣ ꯏꯊꯟ ꯊꯣꯡꯉ ꯆꯥꯕꯅꯤꯅ ꯍꯥꯎꯕꯅꯤꯗ
ꯍꯥꯎꯋꯦ ꯍꯥꯎꯕꯨꯗꯤ ꯇꯟꯕꯗꯣ ꯑꯗꯨꯒꯤ ꯋꯥꯅꯤ
ꯍꯣꯏ ꯑꯗꯨ ꯑꯣꯏꯔꯦ ꯎ ꯑꯗꯨꯗꯤ ꯆꯦꯡ ꯆꯦꯡ ꯀꯩꯀꯥꯗꯤ ꯀꯃꯥꯏꯅ ꯇꯧꯒꯦ ꯌꯨꯝꯗ ꯑꯗꯨꯝ ꯄꯨꯈꯠꯄ꯭ꯔꯥ ꯋꯥꯂ ꯆꯥꯕ꯭ꯔꯣ
ꯌꯨꯝꯗꯒꯤ ꯄꯨꯈꯠꯄꯁꯨ ꯌꯥꯎꯔꯦ ꯂꯩꯇ꯭ꯔꯒꯅ ꯁ꯭ꯋꯥꯏꯗꯒꯤ ꯋꯥꯟꯕ ꯅꯪꯅꯗ꯭ꯔꯒꯅ ꯃꯤꯉꯣꯟꯗꯒꯤ ꯈꯔ ꯂꯧ ꯅꯪꯅꯗ꯭ꯔꯒꯅꯪ ꯑꯗꯨꯃꯥꯏꯅ ꯇꯧꯔ ꯆꯥꯔꯦꯗꯅ
ꯑꯣ ꯆꯦꯡ ꯃꯃꯜꯗꯤ ꯀꯌꯥꯃꯨꯛꯀ ꯄꯤꯒꯦ
ꯆꯦꯡ ꯃꯃꯜꯁꯦ ꯍꯧꯖꯤꯛꯁꯦ ꯑꯐꯕꯗꯗꯤ ꯐꯤꯐꯇꯤ ꯐꯥꯏꯚ ꯁꯤꯛꯁꯇꯤ ꯁꯨꯃꯥꯏꯅ ꯄꯤꯕ꯭ꯔ ꯃꯥꯜꯂꯦ
ꯑꯣ
ꯑꯌꯦꯦꯟꯕꯗꯅ ꯑꯌꯦꯦꯟꯕꯁꯨ ꯃꯥꯟꯅꯕ꯭ꯔꯥ ꯈꯪꯗꯦꯗ ꯀꯌꯥ ꯄꯤꯅ ꯍꯥꯏꯒꯦ
ꯈꯪꯗꯦꯅꯦ ꯑꯗꯨꯗꯤ ꯑꯩꯁꯨ ꯑꯌꯦꯦꯟꯕꯅ ꯈꯔꯗꯤ ꯍꯣꯡꯕꯅꯦ ꯑ ꯀꯩꯅꯣꯗ ꯗꯨꯀꯥꯟꯗꯤ ꯍꯟꯕꯥꯁꯤꯗꯕꯨ ꯃꯥꯏ ꯃꯥꯏ ꯁꯦꯟꯗꯣꯡ ꯈꯔꯒ ꯂꯣꯏ ꯌꯥꯎꯅꯩ ꯗ ꯑꯗꯨꯗꯨꯅ ꯑꯗꯨꯗꯨꯅ ꯃꯣꯏꯁꯨ ꯑꯗꯨꯗꯤ ꯈꯔ ꯈꯔ ꯆꯥꯗ꯭ꯔꯦ
ꯑꯗꯨꯗꯒꯤꯕꯨ ꯆꯥꯒꯦ ꯅꯪ ꯗꯨꯀꯥꯟ ꯐꯝꯃꯤꯅꯦ
ꯍꯣꯏ ꯐꯔꯦ ꯆꯥꯗ꯭ꯔꯗꯤ ꯀꯔꯥꯏꯗꯒꯤ
ꯍꯣꯁꯇꯦꯜꯒꯤ ꯁꯣꯞꯄꯤꯡꯅꯤ ꯀꯅꯥ ꯀꯅꯥꯅ ꯆꯠꯂꯤꯒꯦ ꯍꯣꯁꯇꯦꯜꯒꯤ ꯁꯣꯞꯄꯤꯡꯒꯤ ꯀꯅꯥ ꯍꯥꯟꯅ ꯆꯠꯂꯤꯒꯦ
ꯆꯠꯂꯦ ꯑꯗꯒꯤ ꯒꯤ ꯏꯃꯥꯟꯅꯕ ꯑꯃ ꯂꯩ ꯃꯥꯡꯅꯗꯁꯨ ꯆꯂꯦ ꯍꯟꯅꯝ ꯁꯨ ꯂꯩ ꯃꯥꯅ ꯑꯗꯨꯝ ꯆꯠ ꯨ ꯌꯥꯎꯏꯤ ꯑꯗꯨꯝ ꯁꯤꯟꯅ ꯁꯤꯟꯅꯗꯅ ꯍꯥꯏꯇꯥꯔꯦꯅꯦ ꯑꯗꯣ ꯑꯩꯈꯣꯏ ꯀꯩꯅꯣꯒ ꯇꯧꯋꯦ ꯑꯩꯈꯣꯏꯅꯒ ꯄꯣꯠ ꯄꯨꯟ ꯄꯨꯟꯅꯒ ꯂꯩꯕꯗꯣ ꯑꯗ ꯃꯣꯏ ꯃꯌꯥꯝꯅꯒ ꯉꯛꯇꯅꯒ ꯌꯦꯡꯅꯩ ꯄꯣꯠꯅꯤꯀꯣ ꯑꯦ ꯏꯕꯨꯡꯉꯣꯅ ꯍꯧꯖꯤꯛꯗꯤ ꯀꯩꯒꯤꯅꯣꯃꯥꯏ ꯄꯨꯟ ꯄꯨꯨꯟ ꯃꯌꯥꯝ ꯃꯌꯥꯝ ꯂꯧ ꯌꯦꯒ ꯍꯪꯕꯒ ꯌꯥꯎꯋꯦ ꯈꯪꯗꯗꯅ ꯍꯥꯏꯇꯥꯔꯦꯅꯦ ꯑꯩꯈꯣꯏ ꯁꯨꯃꯥꯏ ꯁꯃꯥꯏ ꯇꯧꯋꯦ ꯍꯥꯏꯕ ꯄꯣꯠꯇꯣ ꯈꯪꯗꯕ ꯃꯣꯏꯗꯣ ꯑꯗꯨ ꯑ ꯑꯩꯈꯣꯏꯅ ꯃꯥꯃ ꯁꯨꯃꯥꯏ ꯁꯨꯃꯥꯏꯅ ꯃꯌꯥꯝ ꯄꯤꯖꯕꯒꯤꯅꯤ ꯑꯩꯈꯣꯏ ꯃꯦꯠꯁ ꯁꯨꯃꯥꯏ ꯁꯨꯃꯥꯏꯅ ꯄꯥꯏꯒꯤꯅꯤ ꯍꯥꯏꯔꯕꯗꯤ ꯃꯣꯏꯁꯨ ꯒ꯭ꯌꯥꯟ ꯇꯥꯔꯛ ꯑꯗꯣ ꯑꯩꯈꯣꯏꯒꯤꯗꯤꯀꯣ ꯅꯨꯡꯉꯥꯏꯕ ꯃꯥꯏꯒꯗ꯭ꯔꯥ ꯀꯩꯅꯣ ꯑꯩꯈꯣꯏꯅ ꯄꯣꯠ ꯂꯩꯕꯁꯦ ꯃꯌꯥꯝꯒꯤ ꯀꯩꯅꯣ ꯇꯧꯕ ꯆꯥꯡꯗꯣ ꯃꯌꯥꯝꯗ ꯌꯣꯟꯅꯔꯤꯕ ꯆꯥꯡꯗꯣ ꯍꯥꯎꯗ ꯈꯔ ꯈꯔ ꯇꯥꯔ ꯇꯥꯔꯒ ꯍꯥꯏꯇꯥꯔꯦꯅꯦꯀꯣ ꯀꯨꯟ ꯄꯨꯟ ꯂꯧꯕꯅꯤꯅ ꯑꯗꯨꯃꯥꯏꯅ ꯄꯤꯌꯦ ꯑꯥ ꯊꯣꯏꯅ ꯂꯧꯁꯤꯜꯂꯛꯑꯕꯅꯤꯅ ꯃꯣꯏꯅ ꯈꯔ ꯈꯔ ꯍꯥꯏꯗꯤ ꯂꯨꯄꯥ ꯃꯉꯥ ꯇꯣꯡꯉꯝꯕꯗꯣ ꯄꯥ ꯑꯍꯨꯝ ꯑꯍꯨꯝ ꯇꯣꯡꯉꯧꯕ ꯍꯥꯏ ꯍꯥꯏꯇꯥꯔꯦ ꯑꯩꯈꯣꯏꯗꯩꯗꯤꯀꯣ ꯑꯇꯣꯞꯄꯗꯒꯤꯩꯅ ꯑꯇꯣꯞꯄꯗꯩꯅ ꯃꯉꯥ ꯂꯧꯔꯁꯨ ꯑꯩꯈꯣꯏꯗꯩꯅ ꯑꯍꯨꯝꯒ ꯂꯍꯧꯕ ꯑꯅꯤꯒ ꯂꯧꯕ ꯑꯗꯨꯋꯥꯏ ꯆꯥꯡ ꯍꯥꯏꯇꯥꯔꯦꯅꯦ ꯑꯗꯨꯃꯥꯏꯅ ꯈꯔ ꯈꯔ ꯂꯣꯏ ꯀꯩꯅꯣ ꯇꯧꯔꯒ ꯄꯤꯔꯦ ꯑꯗꯣ ꯑ ꯀꯩꯅꯣꯒꯤ ꯑ ꯏ ꯆꯦꯡꯒꯨꯝꯕ ꯑꯩꯈꯣꯏ ꯆꯦꯡꯒꯨꯝꯕ ꯂꯩꯕ ꯈꯣꯠꯄ ꯇꯧꯕꯁꯦ ꯁꯤꯁꯨꯔ ꯑꯗꯨꯝ ꯍꯥꯏꯗꯤ ꯃꯌꯥꯝꯗꯩ ꯄꯤꯅꯔꯤꯕ ꯆꯥꯡꯗꯨꯗꯒꯤ ꯑꯩꯈꯣꯏꯗꯅ ꯈꯤꯇꯪ ꯑꯗꯨꯝ ꯍꯣꯡꯅ ꯑꯗꯨꯝ ꯄꯤꯕꯤꯕꯣ ꯃꯣꯏꯅ ꯄꯣꯡ ꯚꯥꯏ ꯌꯥꯝ ꯀꯟꯅ ꯌꯥꯝ ꯀꯟꯅ ꯀꯩꯅꯣ ꯇꯧꯕ ꯅꯠꯇꯦꯗ ꯂꯨꯄꯥ ꯃꯉꯥ ꯇꯔꯥ ꯑꯗꯨ ꯃꯥꯏ ꯌꯦꯡ ꯕꯩ ꯋꯥꯅꯤꯗ ꯃꯣꯏꯗꯁꯨ ꯁꯦꯟꯗꯣꯡꯗ ꯂꯩꯇ ꯅꯠꯇ꯭ꯔꯗꯤ ꯄꯣꯠ ꯀꯅꯥꯅ ꯌꯣꯟꯅꯤꯡꯉꯤ ꯃꯣꯏꯁꯨ ꯃꯍꯨꯠꯇ ꯄꯤꯔꯛꯑꯗꯤ ꯗꯨꯀꯥꯟ ꯐꯝꯕꯩ ꯀꯔꯤ ꯀꯥꯟꯅꯅꯤ
ꯃꯥꯅꯦ
ꯎꯝ
ꯑꯩ ꯀꯩꯅꯣꯖꯤ ꯆꯦꯡ ꯅꯨꯡꯗꯤ ꯍꯧꯖꯤꯛꯇꯤ ꯍꯥꯟꯅꯒꯤ ꯃꯃꯟꯗ ꯁꯨꯞꯄꯤꯤꯔꯕꯣ
ꯄꯤꯗ ꯀꯂ ꯍꯧꯖꯤꯛꯁꯦ ꯕ꯭ꯂꯣꯀꯦꯠ ꯇꯧꯋꯦ ꯍꯥꯏꯕ ꯈ ꯀꯩꯅꯣ ꯑꯗꯨꯗꯨꯒꯤꯀꯣ ꯄꯣꯠ ꯆꯩ ꯃꯃꯟꯒꯒꯥꯗꯦ ꯑꯁ ꯑꯥ ꯌꯧꯕꯤꯅꯦ ꯇꯤꯜꯍꯧ ꯆꯅꯝꯒꯥꯁꯦ ꯃꯃꯜ ꯈꯨꯇꯥꯡꯉꯝꯅꯤ ꯎꯝ ꯈꯅꯔꯦ ꯑꯗꯗ ꯁꯨ ꯅꯗꯗ꯭ꯔꯦ ꯍꯧꯖꯤꯛ ꯈꯥꯎ ꯃꯃꯟꯕꯨ ꯌꯦꯡꯉꯣꯗꯅ
ꯃꯥꯅꯦ
ꯎ ꯈꯪꯗꯦ
ꯎꯝ ꯉꯝꯕꯨ ꯉꯝꯃꯤꯅꯦ ꯅꯣꯏ
ꯂꯩ ꯍꯩꯗ꯭ꯔꯦ ꯂꯩꯕꯥꯛꯁ
ꯕ꯭ꯂꯣꯀꯦꯠ ꯕ꯭ꯂꯣꯀꯦꯠ ꯍꯥꯡꯉ ꯑꯗꯨ ꯃꯃꯜ ꯁꯤ ꯍꯟꯊꯗ꯭ꯔꯦꯅꯦ ꯃꯣꯏ
ꯊꯥꯖꯗꯦ ꯊꯥꯖꯗꯦ ꯍꯟꯊꯅꯤ ꯍꯥꯏꯕ ꯊꯥꯖꯗꯦ ꯑꯗꯨꯣ ꯅꯪ ꯅꯪꯗꯤ ꯀꯩ ꯀꯩ ꯃꯊꯦꯜꯅ ꯀꯟꯅ ꯍꯥꯎꯔꯤꯕ ꯍꯧꯖꯤꯛꯀꯥꯟꯖꯤꯕꯣ
ꯍꯨꯖꯤꯛꯀꯥꯟꯖꯦ ꯍꯋꯥꯏꯒꯨꯝꯕ ꯀꯥꯡꯁꯣꯏꯒꯨꯝꯕ ꯃꯥꯏꯅ ꯁꯤꯟ ꯁꯤꯜꯂ ꯆꯥꯔꯦ ꯍꯥꯏꯇꯥꯔꯦꯅꯦ
ꯃꯥꯅꯦ ꯃꯥꯅꯦ ꯍꯧꯖꯤꯛꯇꯤꯀꯣ ꯀꯩꯅꯣ ꯑ ꯁꯧꯒ꯭ꯔꯤ ꯆꯥꯕꯖꯦ
ꯎꯝ
ꯁꯧꯒ꯭ꯔꯤꯖꯤꯅꯦꯕ ꯍꯧꯖꯤꯛꯇꯤ ꯁꯥꯕꯅꯤꯅꯀꯣ ꯁꯧꯒ꯭ꯔꯤꯃ ꯀꯥꯡꯍꯧ ꯌꯥꯥꯎꯕ ꯂꯣꯏꯔꯦ ꯑꯗꯒꯤ ꯊꯥꯏꯅ ꯍꯟꯖꯤꯡꯅ ꯌꯥꯝ ꯆꯥꯟꯅꯔꯝꯕ ꯍꯥꯏꯔꯒꯗꯤ ꯏꯔꯣꯝꯕꯥ ꯑꯝꯒ ꯈꯨꯠꯇ ꯎꯝ ꯈꯨꯠ ꯈꯨꯠ ꯅꯥꯀꯟ ꯑꯃꯗ ꯉꯥ ꯑꯃ ꯄꯥꯏꯔꯒ ꯉꯥ ꯉꯥ ꯑꯔꯧꯕ ꯑꯃ ꯄꯥꯏꯔꯒ ꯈꯦꯠ ꯈꯦꯠꯂ ꯆꯥꯒꯤꯕꯩ ꯈꯨꯍꯥꯎꯖꯤꯗꯤꯕꯣ
ꯃꯥꯅꯦ ꯂꯤ ꯀꯥꯕꯣꯛ ꯀꯥꯕꯣꯛ ꯂꯧꯔꯒ
ꯑꯥ ꯑꯩꯈꯣꯏꯅ ꯊꯥꯏꯅ ꯑꯉꯥꯡ ꯑꯣꯏꯔꯤꯀꯥꯟꯗ ꯑꯩꯈꯣꯏ ꯏꯕꯣꯛ ꯍꯣꯏꯅ ꯐꯨꯡꯒꯥ ꯃꯅꯥꯛꯇꯒ ꯐꯝꯃꯒ ꯆꯥꯕ ꯌꯥꯝ ꯌꯥꯎꯔꯛꯑꯦꯕ ꯑꯩꯈꯣꯏꯖꯨꯀꯣ ꯃꯣꯏ ꯃꯇꯨꯡ ꯏꯟꯅ ꯍꯥꯎꯕꯅꯤꯍꯦ
ꯅꯣꯏꯗꯤ ꯅꯣꯏ ꯄꯨ ꯅꯣꯏ ꯕꯣꯛꯍꯣꯏ ꯂꯩꯔꯤꯕꯣ
ꯑꯩꯈꯣꯏ ꯏꯄꯨꯗꯤ ꯂꯩꯇ꯭ꯔꯦ ꯑꯩꯈꯣꯏ ꯏꯕꯣꯛꯇꯤ ꯂꯩꯔꯤ ꯏꯕꯣꯛꯇꯤ ꯃꯁꯥ ꯁꯣꯟꯖꯜꯂꯛꯑꯦ
ꯆꯠꯄ ꯈꯣꯠꯄꯗꯤ ꯉꯝꯃꯤꯕ
ꯑ ꯑꯗꯨꯒꯨꯝꯕꯒꯗꯤ ꯑꯗꯨꯝ ꯉꯝꯃꯦ ꯑꯗꯨꯁꯨ ꯌꯥꯝ ꯀꯟꯅ ꯑ ꯆꯠꯊꯣꯛ ꯆꯠꯁꯤꯟꯗꯤ ꯇꯧꯗ꯭ꯔꯦꯕ ꯍꯥꯏꯗꯤ ꯍꯦꯛꯇ ꯑꯁ꯭ꯋꯥꯏꯌꯧ ꯆꯠꯂꯨꯕꯨ ꯋꯥꯏꯌꯦꯅ ꯍꯦꯛꯇ ꯍꯥꯏꯌꯦꯕ ꯑꯗꯨꯗꯨꯒꯤ ꯑꯍꯟ ꯑꯣꯏꯁꯜꯂꯛꯑꯕꯅꯤꯅꯥ
ꯆꯍꯤ ꯀꯌꯥꯃꯨꯛ ꯁꯨꯔꯒꯦ ꯑꯩꯈꯣꯏ ꯖꯨ ꯂꯩꯒꯤ ꯗ꯭ꯔꯦꯗ ꯑꯅꯤ ꯃꯛ ꯍꯧꯖꯤꯛ ꯀꯨꯏꯗ꯭ꯔꯤ ꯇꯣꯏꯟꯇꯤ ꯐꯥꯏꯚꯀꯤ ꯗꯤꯁꯦꯝꯕꯔꯗ ꯂꯩꯇꯕꯅꯤ ꯏꯄꯨꯅ ꯏꯕꯣꯛꯄꯨꯗꯤ ꯆꯍꯤ ꯃꯔꯤꯃꯨꯛ ꯁꯨꯔꯦ ꯂꯩꯇꯕ
ꯑꯣ ꯑꯩꯈꯣꯏ ꯏꯕꯣꯛꯇꯣ ꯑꯩꯅ ꯁꯨꯝ ꯈꯟꯕꯗ ꯆꯍꯤ ꯑꯦꯠꯇꯤ ꯈꯔ ꯍꯦꯟꯇꯛ ꯑꯗꯨꯃꯥꯏꯅ ꯂꯩꯔꯝꯒꯗ꯭ꯔꯥ ꯂꯩꯔꯝꯗꯧ ꯃꯥꯜꯂꯦ
ꯑꯗꯨꯗꯤ ꯑꯩꯈꯣꯏ ꯄꯍꯦꯟꯅꯤ ꯈꯔ ꯍꯜꯦ ꯍꯥꯏꯜ ꯅꯦ ꯍꯥꯏꯁꯦ ꯑꯩꯈꯣꯏ ꯄꯨꯍꯩꯁ ꯃꯁꯥꯗꯣ ꯈꯦꯡꯉꯦꯕ
ꯑꯣ
ꯆꯍꯤ ꯑꯩꯠꯇꯤꯒ ꯁꯚꯦꯟꯗꯅꯤ ꯂꯩꯈꯤꯗ꯭ꯔꯤꯁꯦ ꯍꯟꯗꯛꯀꯤ ꯗꯤꯁꯦꯝꯕꯔꯒꯤ ꯗꯤꯁꯦꯝꯕꯔꯗ ꯇ꯭ꯋꯦꯟꯇꯤ ꯐꯥꯏꯚꯀꯤ ꯑꯗ ꯂꯩꯇ꯭ꯔꯤꯀꯥꯟ ꯃꯃꯥꯡꯒ ꯑꯗꯨ ꯃꯊꯟꯇ ꯕꯦꯡ ꯅꯨꯡ ꯆꯠꯄ ꯉꯝꯃꯦꯕ
ꯑꯣ ꯃꯣꯏꯗꯤ ꯑꯣ ꯊꯥꯏꯅꯒꯤ ꯄꯦꯟꯁꯤꯟ ꯆꯥꯕ ꯀꯥꯡꯕꯨꯨꯔꯥ
ꯃꯥꯅꯦ
ꯑꯣ ꯑꯩꯁꯨ ꯑꯩꯈꯣꯏ ꯑꯥ ꯑꯩꯈꯣꯏꯁꯨ
ꯂꯦꯕ
ꯑꯣ ꯑꯩꯈꯣꯏꯁꯨ ꯑꯩꯈꯣꯏ ꯏꯐꯣꯛꯇꯣ ꯄꯦꯟꯁꯤꯜ ꯆꯥꯏꯌꯦꯕꯀꯣ ꯑꯗꯨꯗꯨꯅ ꯃꯥ ꯀꯩꯅꯣ ꯇꯧꯔ ꯑꯃꯨꯛꯛ ꯃꯥꯒꯤ ꯄꯦꯟꯁꯤꯟ ꯐꯡꯔꯩ ꯀꯥꯟꯗꯨꯗ ꯑꯩꯒ ꯍꯦꯛ ꯍꯦꯛ ꯆꯠꯂꯒ ꯑꯩꯒ ꯇꯧꯔ ꯂꯧꯊꯣꯛꯃꯤꯟꯅꯩ ꯌꯦ
ꯐꯣꯇꯣ ꯀꯥꯞꯄ ꯀꯥꯏ ꯇꯧꯗ꯭ꯔꯣ
ꯑꯥ ꯇꯧꯋꯦ ꯃꯣꯏ ꯊꯥ ꯇꯔꯨꯛ ꯇꯔꯨꯛꯂꯣ ꯀꯌꯥꯅꯣꯝ ꯂꯩꯔꯒ ꯀꯥꯞꯄꯅꯤꯅꯦ ꯑꯩ ꯕꯥꯄ ꯑꯣꯏ
ꯅ ꯅ ꯅ ꯏꯕꯣꯛ ꯇꯧꯔ ꯊꯕꯛꯁꯤꯅ ꯅꯣꯏ ꯏꯄꯨ ꯇꯧꯔꯝꯃꯤꯔꯣ
ꯑꯥ ꯑꯩꯈꯣꯏ ꯄꯨꯅ ꯇꯧꯔꯝꯕꯅꯦ ꯑꯗꯨꯒ ꯑꯩꯈꯣꯏ ꯏꯕꯣꯛꯇ ꯑꯩꯈꯣꯌ ꯏꯕꯣꯛꯅ ꯑꯃꯨꯛ ꯀꯩꯅꯣ ꯐꯡꯍꯧꯕ ꯑꯥ ꯄꯦꯟꯁꯤꯟ ꯆꯥꯍꯧꯕ ꯍꯥꯏꯇꯥꯔꯦꯅꯦꯀꯣ ꯈꯡꯗꯗ ꯃꯣꯏ ꯊꯥꯏꯅꯒꯤ ꯑꯍꯟꯈꯩꯒꯤ ꯀꯩꯅꯣꯁꯦ ꯍꯥꯏꯗꯤ ꯑ ꯊꯕꯛ ꯇꯧꯕꯒꯤ ꯅꯤꯌꯝꯁꯦ ꯈꯪꯗꯦꯕ ꯍꯧꯖꯤꯛꯀꯥꯟꯗꯤ ꯂꯩꯇ꯭ꯔꯦꯗꯅꯀꯣ ꯑꯩ ꯁꯨꯃꯥꯏ ꯁꯨꯃꯥꯏꯅ ꯄꯦꯟꯁꯤꯟ ꯆꯥꯎꯍꯒꯗꯕꯅꯤ ꯈꯣꯠꯀꯗꯕꯅꯤ ꯀꯥꯏꯅ ꯇꯧꯕ ꯄꯣꯠꯇꯣ ꯂꯩꯇ꯭ꯔꯦꯕ
ꯍꯅꯦ ꯌꯦ ꯇ ꯑꯗꯨꯗꯦꯗ
ꯟꯇꯥꯗ
ꯄꯣꯠ ꯆꯩꯩ ꯃꯃꯜꯟꯅ ꯃꯊꯪ ꯃꯊꯪ ꯇꯥꯡꯈꯠꯅꯔꯤꯕ
ꯑꯁ ꯇꯥꯡꯉꯦꯍꯦ ꯄꯣꯠ ꯆꯩ ꯃꯃꯜꯗꯤꯕ ꯑꯣꯁ ꯀꯅꯤ ꯍꯥꯏ ꯀꯥꯟꯗꯦ
ꯎꯝꯝ
ꯁꯤꯁꯤꯦ ꯀꯃꯥꯏꯅ ꯇꯧꯅꯣ ꯈꯪꯗꯦ ꯑꯗ ꯌꯥꯔꯔꯣꯏ ꯍꯥꯏꯗꯤ ꯍꯧꯖꯤꯛ ꯑꯦ ꯄꯤꯖ ꯂꯥꯅꯤꯗꯅ ꯛꯋꯥ
ꯎꯝ ꯑꯗꯨꯃꯩꯅ ꯇꯜꯂꯅꯦ
ꯑꯃꯨꯛ ꯌꯦ ꯇꯥꯡꯈꯠꯂꯛꯑꯅꯤ ꯇꯂꯣꯞ ꯆꯥꯕ ꯃꯥꯅꯦ ꯃꯥꯅꯦ ꯇꯣꯂꯣꯞ ꯆꯥꯕ ꯀꯥꯡꯕꯨꯅ ꯍꯔꯥꯎꯕ ꯇꯣꯂꯣꯞ ꯆꯥꯎꯈꯠꯂꯛꯄꯒꯤ ꯇꯣꯂꯣꯞ ꯆꯥꯗꯕ ꯅꯣꯡꯃꯒꯤ ꯃꯤ ꯈꯣꯁꯥ ꯇꯥꯟꯕ ꯀꯥꯡꯕꯨꯅ ꯀꯞꯄ ꯇꯧꯔꯤꯖꯦ
ꯃꯥꯅ ꯇꯧꯕꯗꯤ ꯑꯩ ꯄꯦꯂꯥꯁꯨ ꯂꯥꯛꯑꯗꯤ ꯀꯩꯅꯣ ꯇꯧꯔꯅꯤꯗ ꯈꯨꯠꯁꯨꯃꯟꯁꯨ ꯍꯦꯟꯀꯠꯅꯔꯅꯤꯗ
ꯐꯁꯨ ꯌꯥꯏ ꯑꯗꯨꯑꯣ ꯑꯣꯏꯁꯨ ꯄꯤꯅꯤꯡꯗꯦꯗꯅ ꯃꯤꯑꯣꯏꯕ ꯍꯥꯏꯁꯦ
ꯎꯝ
ꯍꯥꯏꯗꯤ ꯍꯖꯤꯔꯥ ꯆꯠꯂꯦ ꯈꯜꯂꯣꯅꯦ ꯍꯖꯤꯔꯥ ꯆꯠꯄꯗꯨꯗ ꯃꯥꯒꯤ ꯅꯣꯡꯃꯒꯤ ꯁꯥꯗꯣꯏꯁꯦ ꯂꯨꯄꯥ ꯆꯥꯝꯃꯉꯥ ꯆꯥꯇ꯭ꯔꯨꯛ ꯁꯨꯃꯥꯏꯅ ꯑꯣꯏꯔꯒꯅꯦꯕ ꯑꯗꯣ ꯍꯦꯛ ꯄꯤꯅꯤꯡꯗꯦꯗꯅ ꯂꯨꯄꯥ ꯆꯥꯝꯃꯉꯥ ꯆꯥꯇ꯭ꯔꯨꯨꯔꯁꯦ ꯇꯥꯑꯣꯗꯅꯤ ꯑꯩꯈꯣꯏꯅ ꯍꯥꯏꯅꯤꯁꯦ
ꯃꯥꯅꯦ
ꯍꯥꯏꯗꯤ ꯍꯥꯞꯀꯠꯄꯤꯒꯦ ꯃꯥꯁꯦ ꯋꯥꯔꯝꯕꯅꯤ ꯍꯥꯏꯕꯒꯤ ꯋꯥꯈꯜꯗꯤ ꯑꯝꯇ ꯈꯟꯅꯗꯦꯕ ꯃꯥꯄꯅꯦ ꯋꯥꯒꯔ ꯇꯧꯒꯤꯒꯦ ꯇꯥꯎꯗꯅꯤ ꯍꯥꯏꯁꯤ
ꯎꯝ
ꯑꯣ ꯐꯔꯦ ꯑꯗꯣ ꯅꯡꯁꯨ ꯂꯥꯏꯔꯤꯛ ꯄꯥꯔꯤꯕꯅꯤꯅ ꯄꯥꯖꯔꯣ ꯑꯩ ꯌꯣ ꯊꯕꯛ ꯈꯔ ꯂꯥꯛꯑꯦ ꯑꯃꯨꯛ ꯐꯥꯎꯅꯁꯦ ꯄꯥꯎ
ꯍꯣꯏ ꯍꯣꯏ ꯐꯔꯦ ꯐꯔꯦ ꯑꯗꯨꯗꯤ
ꯎꯝ ꯎꯝ
ꯊꯝꯃꯦ ꯊꯝꯃꯦ ꯑꯗꯨ ꯍꯣ ꯍꯣꯏ ꯊꯝꯃꯦ ꯊꯝꯃꯦ